ꯍꯜꯂꯣ
ꯇꯥꯕ꯭ꯔꯣ ꯑꯥ ꯇꯥꯏꯌꯦ ꯇꯥꯏ
ꯀꯩꯗꯧꯔꯤꯅꯣ
ꯁꯨꯝ ꯍꯤꯞꯔꯒ ꯂꯩꯕꯅꯤꯅꯦ
ꯍꯥ
ꯍꯤꯞꯄꯤꯌꯦ ꯇꯨꯝ ꯇꯨꯝꯃꯤꯌꯦꯕ
ꯑꯣ ꯆꯥꯛ ꯆꯥꯔꯕ꯭ꯔꯥ
ꯆꯥꯔꯦ
ꯎꯝ
ꯅꯣꯏꯗꯤ ꯆꯥꯔꯕꯣ
ꯍꯥ
ꯅꯣꯏꯗꯤ ꯆꯥꯔ
ꯆꯥ ꯆꯥꯗ꯭ꯔꯤꯌꯦ
ꯊꯦꯡꯉꯤꯅ
ꯑꯦ ꯂꯩ ꯉꯍꯥꯛꯇꯪ ꯂꯩꯔꯖꯥꯒꯅꯦ ꯆꯥꯅꯤ
ꯎꯝ
ꯀꯩ ꯃꯊꯦꯜ ꯆꯥꯒꯦ
ꯑꯏꯗꯤ ꯀꯥꯡꯁꯣꯏ ꯑꯣꯏꯅ ꯆꯥꯏꯌꯦ
ꯑꯣ ꯐꯩꯌꯦ ꯐꯩꯌꯦ
ꯎꯝ
ꯅꯪꯗꯤ ꯊꯕꯛ ꯇꯧꯕ꯭ꯔꯥ
ꯊꯕꯛ ꯇꯧꯗꯦ
ꯑꯣ ꯈꯨꯟꯗ ꯂꯩꯕ꯭ꯔꯥ
ꯗꯤ ꯆꯪꯉꯗ ꯂꯩꯌꯦ
ꯇꯝꯄꯥꯛ ꯇ
ꯑ ꯑꯩ ꯍꯣꯁꯄꯤꯇꯥꯜꯗ ꯂꯩꯌꯦ
ꯑꯣ ꯍꯣꯁꯄꯤꯇꯥꯜꯗ ꯊꯕꯛ ꯇꯧꯕ꯭ꯔꯥ
ꯇꯧꯗꯦꯗ ꯑꯅꯥꯕ ꯂꯩꯕ
ꯅꯣꯏ ꯈꯨꯟ ꯅꯣꯏ ꯈꯨꯟ ꯑꯦ ꯅꯣꯏ ꯐꯦꯃꯤꯂꯤꯔꯣ
ꯍꯥꯥ
ꯍꯥ ꯅꯪꯒꯤ ꯐꯦꯃꯤꯂꯤꯗ ꯅꯥꯕ ꯌꯥꯎꯕ꯭ꯔꯕ
ꯑꯥ ꯈꯣꯏ ꯏꯆꯦ ꯗꯤꯂꯤꯚꯔꯤ ꯇꯧꯕꯒꯤꯅꯤ
ꯑꯣ ꯑꯣ ꯑꯦ ꯑꯩꯗꯤ ꯊꯕꯛ ꯆꯠꯂꯦ ꯍꯜꯂꯛꯑꯦ ꯆꯥꯛ ꯏꯟꯖꯥꯡ ꯊꯣꯡꯉꯦ
ꯎꯝ
ꯍꯧꯖꯤꯛꯇ ꯐ꯭ꯔꯤꯗ ꯂꯩꯌ
ꯀꯔꯤ ꯀꯔꯤ ꯊꯕꯛ ꯇꯧꯔꯒ ꯀꯩꯅꯣ ꯇꯧꯔꯒ ꯍꯣꯇꯦꯜꯗ ꯇꯧꯔꯤꯔꯣ ꯏꯇꯩꯅ ꯊꯕꯛ ꯁꯨꯕ꯭ꯔꯣ
ꯅꯣꯡ ꯆꯨꯕ꯭ꯔꯕ
ꯅꯣꯡ ꯀꯟꯅ ꯆꯨꯏꯌꯦꯕ
ꯎꯝ ꯅꯪꯒꯤ ꯅꯪ ꯈꯣꯟꯖꯦꯜꯗꯣ ꯐꯖꯟꯅ ꯇꯥꯕꯒꯤ ꯅꯣꯡ ꯆꯨꯕ ꯍꯪꯕ
ꯅꯣꯡ ꯀꯟꯅ ꯇꯥꯏ ꯍꯣꯏ ꯃꯄꯥꯟꯗ ꯑꯗꯨꯒꯤ ꯑꯣꯏꯔꯝꯅꯤ
ꯎꯝ
ꯍꯧꯖꯤꯛꯇꯤ ꯁꯦꯡꯕ꯭ꯔꯥ
ꯑꯣ ꯔꯤꯝꯁꯇꯔꯥ
ꯑ ꯑꯩ ꯈꯣꯟ ꯐꯖꯟ ꯁꯦꯡꯕ꯭ꯔꯕ
ꯑꯣ ꯍꯧꯖꯤꯛꯇꯤ ꯐꯖꯟ ꯇꯥꯏ
ꯎꯝ
ꯔꯦꯟꯗ ꯃꯤ ꯌꯥꯝ ꯂꯩꯔꯕꯅꯦ ꯅꯝꯁꯨ ꯅꯝꯊꯤꯌꯦ
ꯎꯝ
ꯍꯤꯗꯥꯛꯀꯤ ꯃꯅꯥ ꯍꯤꯗꯥꯛꯀꯤ ꯃꯅꯝꯗꯣ ꯌꯥꯝ ꯅꯝꯊꯤꯌꯦ ꯑꯩꯗꯤ
ꯎꯝ
ꯃꯤꯁꯤꯡꯁꯨ ꯎꯕ ꯀꯥꯟꯗ ꯌꯥꯝ ꯀꯤꯌꯦ
ꯔꯤꯝꯁꯇꯔꯣ
ꯎꯝ
ꯎꯝ ꯍꯤꯗꯥꯛꯀꯤ ꯈꯛꯇ ꯑꯣꯏꯔꯗꯤ ꯐꯩꯅꯦ ꯅꯥꯂꯥꯒꯤ ꯃꯅꯝꯗꯨꯅ ꯍꯦꯟꯅ
ꯑꯅꯥꯕ ꯃꯤꯗꯣ ꯖꯥꯠ ꯖꯥꯠ ꯎꯔꯦꯕ ꯑꯗꯨꯒꯤ ꯀꯤꯌꯦ ꯑꯩꯗꯤ ꯑꯩꯁꯨ ꯅꯨꯃꯤꯠ ꯑꯃ ꯆꯪ ꯆꯪꯉꯦ ꯑꯗꯣ ꯃꯤ ꯃꯁꯛꯇꯣ ꯎꯕꯒꯤ ꯑꯩꯗꯤ ꯊꯣꯛꯂꯛꯀꯦꯅ ꯑꯃꯨꯛ ꯍꯦꯜꯂꯦ
ꯎꯝ ꯍꯣꯁꯄꯤꯇꯥꯜꯗ ꯆꯥꯛ ꯆꯥꯕ ꯉꯥ ꯍꯩꯇꯦꯕ ꯅꯪ
ꯍꯥꯥ
ꯔꯤꯝꯁꯇꯥ ꯆꯥꯕ ꯉꯝꯗꯦꯕ ꯅꯪ
ꯎꯝ
ꯄꯟꯆꯥ ꯆꯥꯗ꯭ꯔꯗꯤ ꯀꯩꯅꯣ ꯑꯐꯪ ꯑꯐꯪꯕ
ꯉꯍꯥꯛꯇꯪ ꯂꯩꯔꯗꯤ ꯆꯥꯅꯤ ꯍꯧꯖꯤꯛꯇꯤ
ꯈꯪꯗꯕꯒꯤ ꯍꯥꯏꯕꯇꯥꯔꯦ
ꯀꯩ ꯍꯦꯟꯖꯥꯡ ꯊꯣꯡꯈꯔꯦ
ꯎꯝ ꯑꯜꯂꯨꯒ ꯕ꯭ꯂꯦꯟꯗꯔꯤ ꯏꯔꯣꯟꯕ ꯇꯧꯕꯅꯦ
ꯏꯔꯣꯟꯕ ꯈꯛꯇꯪ
ꯑꯁ ꯊꯕꯛ ꯊꯕꯛ ꯆꯠꯂꯒ ꯍꯂꯛꯄꯒꯤ ꯆꯥꯡ ꯍꯦꯟꯖꯥꯡ ꯊꯣꯡꯅꯤꯡꯗꯦꯗ ꯋꯥꯕꯒꯤ
ꯅꯇꯣꯝꯇ ꯂꯩꯔꯤꯔꯣ
ꯎꯝ ꯈꯣꯏ ꯗꯥꯗꯥꯒ ꯂꯩꯌꯦ
ꯍꯥ
ꯑꯩꯒꯤ ꯗꯥꯗꯥ ꯒ ꯂꯩꯌꯦ
ꯑꯥ ꯀꯩ ꯂꯝꯗ ꯂꯩꯕ꯭ꯔꯣ
ꯇꯝꯄꯥꯛꯇ ꯍꯥꯏꯗꯣꯛꯄ ꯌꯥꯗꯦ
ꯅꯪꯖꯨ
ꯅꯪꯉꯣꯟꯗ ꯍꯥꯏꯗꯣꯛꯍꯟꯒꯦ ꯇꯧꯕꯅꯤꯗ
ꯁꯤꯡꯉꯤꯀꯣ ꯎꯝ ꯑꯩꯗꯤ ꯍꯥꯏꯈ꯭ꯔꯦ ꯉꯁꯥꯏ
ꯑꯣ ꯐꯩꯌꯦ ꯐꯩꯌꯦ ꯒ꯭ꯌꯥꯟ ꯇꯥꯗꯣꯒꯤꯅꯦ ꯑꯉꯥꯡꯁꯤꯡ ꯑꯦ ꯉꯥꯛꯄꯤꯑꯒꯅꯤ
ꯎꯝ
ꯅꯉꯣꯟꯗꯩꯗꯤ ꯑꯩꯅ ꯈꯔ ꯑꯍꯟꯒꯅꯤꯗ
ꯏꯁ ꯅꯪꯒꯤ ꯏꯁ ꯑꯩꯅ ꯄꯣꯛꯄ ꯌꯥꯕ ꯌꯥꯔꯝꯒꯅꯤꯗꯥ ꯅꯣꯏꯗꯥꯋꯥꯏꯔꯝ
ꯅꯣꯏꯒꯨꯝꯕꯗꯤ ꯑꯅꯤ ꯑꯍꯨꯝꯗꯤ ꯄꯣꯛꯄ ꯌꯥꯔꯅꯤ
ꯍꯨꯝ ꯍꯨꯝ ꯅꯣꯛꯅꯤꯡꯉꯤꯗ
ꯐꯥꯒꯤ ꯇꯧꯅꯤꯗ ꯅꯅꯥꯎꯄꯤ ꯑꯣꯏꯔꯝꯅꯤ
ꯎꯝ ꯑꯉꯥꯡ ꯑꯣꯏꯔꯝꯒꯅꯤꯌꯦ ꯅꯣꯏꯒꯤ ꯈꯣꯟꯖꯦꯜ ꯇꯥꯕꯗ ꯈꯪꯉꯦꯕ
ꯑꯗꯨꯗꯤ ꯅꯣꯏꯅꯤ ꯄꯨꯨꯄꯨ ꯑꯣꯏꯔꯅꯤꯅꯦ ꯑꯗꯨꯗꯤ
ꯎꯝ ꯅꯣꯏꯒꯤꯗꯤ ꯌꯦꯡꯉꯦ ꯌꯦꯡꯉꯦ
ꯑꯣ ꯐꯩꯌꯦ ꯐꯩꯌꯦ ꯉꯁꯤꯁꯨ ꯉꯁꯤ ꯄꯨꯡ ꯀꯌꯥ ꯂꯩꯌꯦ ꯄꯨꯡ ꯀꯌꯥꯗ
ꯇꯨꯋꯦꯞ ꯊ꯭ꯔꯥꯇꯤꯗ
ꯍꯥꯥ
ꯇꯨꯋꯦꯞ ꯊꯥꯔꯇꯤꯗ ꯂꯩꯌꯦ
ꯉꯁꯤ ꯇꯨꯋꯦꯜꯐ ꯊꯥꯔꯇꯤ ꯇꯨ ꯅꯠꯇ꯭ꯔꯥ ꯄꯨꯡ ꯑꯅꯤꯅ ꯍꯥꯏꯌꯦ
ꯄꯨꯡ ꯑꯅꯤ ꯃꯈꯥꯏꯗꯅ ꯑꯥꯔꯖꯦꯟꯇꯤꯅꯥꯒ ꯀꯩꯅꯣ ꯂꯩꯕ ꯎꯝ
ꯑꯣ ꯑꯣ ꯑꯗꯨꯒ ꯄꯨꯡ ꯇꯔꯨꯛꯇꯁꯨ ꯂꯩ ꯍꯥꯏꯕꯅꯦ
ꯑꯣ ꯀꯩꯅꯣꯅꯦ ꯍꯣꯏ ꯁꯤꯛꯁ ꯊꯥꯔꯇꯤꯗ ꯎꯝ ꯑꯔꯖꯦꯟꯇꯤꯅꯥꯒ ꯂꯩꯌꯦ ꯍꯣꯏ
ꯑꯣ ꯑꯣ
ꯑꯥ ꯁꯤꯛꯁ ꯊꯥꯔꯇꯤꯒꯤꯗꯤ ꯌꯦꯡꯕ ꯎꯝ ꯅꯥꯏꯅꯤ ꯅꯣꯏꯗꯤ ꯌꯦꯡꯗ꯭ꯔꯣ
ꯍꯣꯏ ꯃꯔꯛ ꯃꯔꯛꯇ ꯌꯦꯡꯉꯤ ꯑꯔꯖꯦꯟꯇꯤꯅꯥ ꯁꯅꯥꯔꯗꯤ ꯌꯦꯡꯒꯅꯤ
ꯎꯝ ꯊꯕꯛ ꯌꯥꯝ ꯆꯤꯟꯕ ꯃꯥꯜꯂꯦꯀꯣ ꯕꯣꯜꯒ ꯌꯦꯡꯕ ꯁꯪꯗ꯭ꯔꯦ ꯍꯥꯏꯅꯤ
ꯑꯣ ꯁꯪꯕ ꯅꯠꯇꯦꯗ ꯌꯦꯡꯅꯤꯡꯗꯕꯒꯤ
ꯑꯥꯡ
ꯕꯣꯜ ꯌꯦꯡ ꯕꯣꯜ ꯌꯦꯡꯂꯗꯤ ꯍꯌꯦꯡ ꯊꯕꯛ ꯆꯠ ꯉꯝꯃꯣꯏꯕ
ꯎꯝ ꯑꯗꯨꯅꯔꯣ ꯌꯦꯡꯗ꯭ꯔꯤꯗꯣ
ꯎꯝ ꯌꯦꯅꯤꯡꯗꯕꯒꯤ ꯑꯔꯖꯦꯟꯇꯤꯅꯥ ꯁꯥꯟꯅ ꯗꯤ ꯌꯦꯡꯉꯦꯗ ꯄꯣꯔꯇꯨꯒꯜꯒꯨꯝꯕ ꯁꯥꯟꯅꯔꯗꯤ ꯍꯧꯖꯤꯛꯇꯤ ꯄꯣꯔꯇꯨꯒꯥꯜꯗꯤ ꯁꯤꯈ꯭ꯔꯦꯅ
ꯅꯣꯡ ꯐꯥꯗꯣꯛꯇꯤ ꯇꯨꯝꯗ꯭ꯔꯁꯨ ꯌꯥꯏ ꯀꯩꯅꯣ
ꯅꯪꯗꯤ ꯑꯗꯨꯃꯥꯏ ꯇꯧꯗ꯭ꯔꯣꯕ ꯅꯣꯡ ꯉꯥꯟꯕ ꯉꯝꯗꯕ꯭ꯔꯕ
ꯉꯝꯃꯦ ꯀꯩꯒꯤ ꯍꯛꯆꯥꯡ ꯍꯛꯆꯥꯡ ꯁꯣꯛꯅꯕ
ꯆꯥꯁ
ꯅꯤꯡꯗꯦ ꯍꯥꯏꯕꯅꯤꯅ ꯑꯩꯅ ꯌꯦꯡꯅꯤꯡꯉꯗꯤ
ꯎꯝ
ꯌꯦꯡꯅꯤꯡꯗꯕꯒꯤ ꯑꯣ ꯌꯦꯡꯕ ꯌꯥꯏꯌꯦ
ꯄꯥꯛꯄꯥꯛꯅ ꯌꯦꯡꯗꯦꯗ ꯑꯩꯗꯤ
ꯂꯣꯏꯗꯧꯔꯦ ꯅꯪ ꯌꯦꯡꯗ꯭ꯔꯤꯉꯩꯗ ꯂꯣꯏꯕꯅ ꯍꯥꯜꯂꯅꯤ
ꯌꯦꯡꯉꯣ ꯕꯣꯜ ꯌꯦꯡꯉꯗꯤꯅꯦ ꯌꯥꯝ ꯁꯤꯡꯉꯦ ꯍꯥꯏꯌꯦ
ꯕꯣꯜ ꯌꯦꯡꯉꯗꯤ ꯌꯥꯝ ꯁꯤꯡꯉꯦ ꯍꯥꯏꯌꯦ
ꯑꯥ ꯑꯗꯨꯒ ꯐ꯭ꯔꯦꯟꯁꯨ ꯌꯥꯝ ꯂꯩ ꯍꯥꯏꯌꯦ ꯐ꯭ꯔꯦꯟ ꯌꯥꯝꯁꯨ ꯂꯩ
ꯑꯣ
ꯑꯗꯨꯅ ꯑꯩꯈꯣꯏꯁꯨ
ꯌꯦꯡꯅꯤꯡꯇꯦꯗ ꯑꯩꯈꯣꯏꯅ ꯄꯥꯝꯕ ꯁꯥꯟꯅꯗ꯭ꯔꯗꯤ
ꯑꯁ ꯅꯪ ꯇꯤꯝꯗꯤ ꯁꯤꯈ꯭ꯔꯦ
ꯑꯥꯎ ꯄꯣꯔꯇꯨꯒꯜ ꯁꯤꯒ꯭ꯔꯦ ꯑꯔꯖꯦꯟꯇꯤꯅꯥ ꯂꯩꯔꯤꯗ
ꯁꯤꯔꯅꯤ
ꯑꯔꯖꯦꯟꯇꯤꯅꯥ ꯑꯔꯖꯦꯟꯇꯤꯅꯥ ꯀꯩꯒꯤ ꯁꯤꯗꯣꯢꯕ ꯑꯔꯖꯦꯟꯇꯤꯅꯥꯅꯤꯅꯦ ꯌꯥꯝ ꯀꯟꯕꯁꯦ
ꯍꯟꯗꯛꯇꯤ ꯁꯤꯔꯅꯤ
ꯑꯔꯖꯦꯟꯇꯤꯅꯥ ꯁꯤꯗꯤ ꯂꯣꯏꯔꯦꯍꯦ
ꯎꯝ ꯃꯥꯁꯨ ꯃꯤꯅꯤ ꯀꯩꯅꯣ ꯅꯣꯡꯃꯗꯤ ꯁꯣꯏꯗꯅ ꯁꯤꯒꯅꯤ
ꯎꯝ ꯁꯤꯒꯅꯤ ꯍꯥꯏꯕꯗꯤ ꯂꯩꯇꯦꯅ ꯃꯣꯏꯅ ꯀꯜꯂꯗꯤ ꯃꯣꯏꯅ ꯀꯜꯂꯒ ꯗꯥꯎ ꯌꯥꯔꯗꯤ ꯁꯤꯔꯣꯏꯗ
ꯗꯥꯎꯗꯣ ꯌꯥꯔꯔꯣꯢ
ꯃꯥ ꯃꯥ ꯍꯧꯖꯤꯛ ꯃꯥ ꯍꯧꯖꯤꯛ ꯉꯝꯃꯗꯤ ꯎꯝ ꯎꯝ ꯐꯥꯏꯅꯦꯜ ꯀ꯭ꯋꯥꯇꯔ ꯀꯥꯔꯅꯤꯀꯣ
ꯑꯥ ꯀ꯭ꯋꯥꯇꯔ ꯂꯩ ꯅꯠꯇꯦ ꯐꯥꯢꯅꯦꯜ ꯀꯥꯔꯅꯤ
ꯐꯥꯏꯅꯦꯜ ꯀꯥꯔꯅꯤ
ꯎꯝ
ꯑꯗꯨꯗꯤ ꯌꯥꯝ ꯐꯩꯅ
ꯁꯤꯃꯤꯅꯤꯅ
ꯑꯣ ꯍꯥꯥ ꯀꯩ ꯍꯥꯏꯕ
ꯑꯩꯔꯣ
ꯑꯧ
ꯀ꯭ꯋꯥꯇꯔ ꯀ꯭ꯋꯥꯇꯔ ꯐꯥꯢꯅꯦꯜꯅꯦꯍꯕꯥ ꯑꯥ
ꯑꯩꯅ ꯍꯥꯏꯕ ꯆꯨꯝꯃꯦꯕꯥ ꯑꯩꯁꯨ ꯁ ꯑꯩꯁꯨ ꯈꯤꯇꯪ ꯈꯤꯇꯪ ꯌꯦꯡꯉꯦꯕꯥ ꯃꯣꯏꯒꯤꯗꯣ ꯊꯥꯔꯛꯄꯗꯣ ꯁ꯭ꯇꯥꯏꯜ ꯇꯞꯄꯗꯣ
ꯎꯝ
ꯎꯝ
ꯎꯝ ꯔꯣꯅꯥꯜꯗꯣ ꯁꯤꯔ ꯀꯥꯟꯗ ꯅꯪ ꯀꯞꯄꯦ
ꯍꯝ ꯀꯞꯇꯦꯗꯥ ꯑꯩ ꯉꯥꯍꯥꯟꯗꯣ ꯅꯨꯃꯤꯠꯇꯣ ꯑꯩ ꯌꯦꯡꯒꯦ ꯇꯧꯕꯅꯦ ꯑꯗꯣ ꯃꯣꯏꯗꯤ ꯄꯨꯡ ꯕꯥꯔꯣ ꯃꯈꯥꯏꯗꯔꯥ ꯑꯥ ꯑꯃ ꯃꯈꯥꯏꯗꯔꯥ ꯁꯅꯥꯅꯕꯩ ꯑꯩꯗꯣ ꯇꯨꯝꯈ꯭ꯔꯦ ꯑꯗꯨ ꯍꯥꯏꯂꯥꯏꯠ ꯑꯃꯨꯛ ꯌꯦꯡꯕꯅꯦ ꯑꯗꯨꯗꯤ ꯀꯝ ꯇꯧꯗꯦꯗ ꯑꯥ ꯑꯥꯔꯖꯦꯟ ꯑꯦꯔꯖꯦꯟꯇꯤꯅꯥ ꯎꯝ ꯏꯖꯤꯞ ꯏꯖꯤꯞꯀ ꯁꯥꯟꯅꯕꯗꯣ
ꯍꯣꯏꯠ
ꯑꯗꯨ ꯅꯨꯃꯤꯠꯇꯗꯤ ꯎꯝ ꯁ ꯊꯃꯣꯏꯗꯤ ꯌꯥꯝ ꯅꯨꯡꯉꯥꯏꯇꯦꯗꯥ
ꯎꯝ ꯑꯔꯖꯦꯟꯇꯤꯅꯥꯗ ꯁꯄꯣꯔꯠ ꯇꯧꯋꯦ ꯍꯥꯏꯗꯥꯢꯅꯦ ꯅꯪ
ꯎꯝ
ꯎꯝ ꯅꯣꯢ ꯏꯖꯤꯞꯕꯨ ꯅꯣꯢ
ꯍꯥꯥ
ꯏꯖꯤꯞ ꯅꯁꯨ ꯅꯪꯅ ꯅꯨꯡꯁꯤꯕ
ꯑꯣ
ꯎꯝ ꯑꯩꯗꯤ ꯏꯖꯤꯞꯕꯨ ꯁꯄꯣꯔꯠ ꯇꯧꯕꯅꯦ ꯑꯗꯣ
ꯑꯣ ꯑꯣ ꯑꯗꯨ ꯅꯨꯃꯤꯠꯇꯨ ꯃꯣꯏꯗꯣ ꯉꯝꯒꯦ ꯇꯧꯕꯅꯦꯗꯥ ꯂꯥꯁꯇ ꯃꯣꯏꯅ ꯑꯃꯨꯛ ꯆꯟꯈ꯭ꯔꯦꯔꯥ
ꯎꯝ
ꯑꯁ ꯍꯔꯥꯎꯕꯁ ꯗꯤ ꯂꯣꯏꯍꯔꯦ
ꯉꯝꯃ ꯀꯥꯟꯗꯗꯤ ꯍꯔꯥꯎꯔꯦ
ꯑꯧ ꯉꯝꯕ ꯀꯥꯟꯗ ꯑꯃꯨꯛ ꯍꯔꯥꯎꯋꯦ ꯑꯗꯩ ꯑꯗꯨ ꯅꯨꯃꯤꯗꯣ ꯃꯤ ꯃꯌꯥꯝ ꯌꯦꯡꯉꯦꯕ ꯑꯥ ꯏꯖꯤꯞꯀꯤ ꯐꯦꯟ ꯏꯖꯤꯞꯀꯤ ꯐꯦꯟ ꯑꯗꯨꯒꯥ ꯑꯥ ꯑꯥꯔꯖꯦꯟꯇꯤꯅꯥꯒꯤ ꯐꯦꯟ ꯌꯦꯡꯕꯗꯣ ꯃꯣꯏꯅ ꯒꯣꯜ ꯆꯟꯕ ꯀꯥꯟꯗ ꯃꯣꯏꯅ ꯍꯔꯥꯎꯔꯒ ꯂꯥꯎꯕꯗ ꯑꯈꯣꯏꯗꯤ ꯌꯥꯝ ꯁꯥꯎꯅꯤꯡꯗꯅꯀꯣ ꯑꯩꯗꯤ ꯃꯣꯏ ꯍꯦꯔꯣꯗꯤ ꯍꯦꯔꯣꯗꯤ ꯂꯥꯁꯇ ꯑꯉꯝꯕꯅꯤꯀꯣ ꯑꯗꯨꯃꯥꯏ ꯍꯥꯏꯔ ꯌꯦꯡꯉꯦ
ꯁꯦꯁ ꯅꯪ ꯅꯪꯅ ꯉꯝꯒ꯭ꯔꯦꯕꯥ
ꯑꯥ ꯑꯩꯅ ꯉꯝꯒ꯭ꯔꯦꯕ ꯑꯗꯨ ꯅꯨꯃꯤꯠꯇꯨ
ꯃꯊꯪꯗꯤ ꯁꯤꯔꯅꯤꯀꯣ
ꯍꯥꯥ
ꯃꯊꯪꯗꯗꯤ ꯁꯤꯔꯅꯤ ꯍꯥꯏꯕ ꯑꯔꯖꯦꯟꯇꯤꯅꯥ
ꯎꯝ ꯉꯁꯤꯁꯨ ꯑꯃꯨꯛ ꯌꯦꯡꯕ ꯇꯥꯔꯦꯅꯥ ꯑꯩꯈꯣꯏꯗꯗꯤ ꯐꯣꯟꯗ ꯌꯦꯡꯗꯦꯕ ꯑꯩꯗꯤ ꯇꯤꯚꯤꯗ ꯌꯦꯡꯕꯅꯦ ꯇꯤꯚꯤ ꯌꯥꯝ ꯆꯥꯎꯕꯗ ꯎꯝ ꯉꯥꯕꯗꯣ ꯈꯨꯅꯨꯡꯉꯥꯏꯗꯣ ꯈꯨꯅꯨꯡꯉꯥꯏ ꯑꯃ ꯑꯗꯨꯒ ꯈꯨꯅꯨꯡꯉꯥꯏ ꯑꯃ ꯑꯩꯁꯨ ꯏꯁꯩ ꯁꯛꯑꯒ ꯌꯦꯡꯉꯨꯅꯦ
ꯌꯦꯡꯉꯤꯔꯣ
ꯅꯠꯇꯦꯍꯦ ꯊꯕꯛ ꯃꯐꯝꯗꯒ ꯌꯦꯡꯗꯦꯕ ꯑꯈꯣꯏ ꯔꯦꯟ ꯂꯩꯌꯦ ꯔꯦꯟꯗꯒꯤ ꯊꯕꯛ ꯃꯐꯝ ꯅꯨꯡꯗꯥꯡꯗꯕꯨ ꯊꯕꯛ ꯇꯧꯒꯗ꯭ꯔꯅꯦ ꯄꯣꯠ ꯉꯥꯎꯕ꯭ꯔꯥ
ꯁꯚꯦꯟ ꯊꯥꯔꯇꯤ ꯇꯦꯟ ꯊꯥꯔꯇꯤ ꯅꯥꯏꯟ ꯊꯥꯔꯇꯤ
ꯑꯗꯨꯒꯨꯝꯕꯗꯤ ꯌꯦꯡꯗꯦꯗ ꯑꯩꯗꯤ ꯅꯨꯡꯗꯥꯡ ꯅꯨꯡꯗꯥꯡ ꯎꯝ ꯑꯗꯨ ꯑꯥꯔꯖꯦꯟꯇꯤꯅꯥ ꯁꯥꯟꯅꯥꯕ ꯅꯨꯃꯤꯠꯇꯨꯗꯤ ꯄꯨꯡ ꯑ ꯅꯥꯏꯟ ꯊꯥꯔꯇꯤꯗꯒꯤ ꯌꯥꯎꯋꯦꯅꯦ ꯑꯗꯨ ꯑꯣꯗꯤ ꯌꯥꯝ ꯉꯟꯕꯒꯤ ꯌꯦꯡꯕ ꯎꯝ
ꯎꯝ ꯁꯞꯄꯣꯔꯠ ꯇꯧꯔꯗꯤ ꯂꯣꯏ ꯌꯦꯡꯒꯗꯕꯅꯦ ꯊꯦꯡꯂꯁꯨ
ꯎꯝ ꯌꯦꯡꯅꯤꯡ ꯑꯣ ꯑꯣ ꯌꯦꯡꯒꯦꯅ ꯈꯟꯕꯅꯦ ꯑꯗꯣ ꯇꯨꯝ ꯇꯨꯝꯔꯝꯃꯅꯤ ꯑ ꯀꯃꯥꯏ ꯎꯝ ꯄꯨꯡ ꯃꯤ ꯊꯥꯔꯇꯤꯒꯨꯝꯕ ꯋꯥꯠꯂꯤ ꯍꯥꯏꯕ ꯑꯗꯣ ꯑꯃꯨꯛ ꯇꯨꯝꯈ꯭ꯔꯕ ꯑꯗꯨ ꯍꯧꯒꯠꯄ ꯉꯝꯗ꯭ꯔꯦ ꯋꯥꯅ ꯉꯥꯏꯖꯕꯗꯣ
ꯃꯪꯗ ꯑꯣꯏꯅ ꯌꯦꯡꯉꯒꯦ
ꯎꯝ ꯃꯪꯗ ꯑꯣꯏꯅ ꯔꯣꯅꯦꯜꯗꯣ ꯎꯋꯦ ꯐꯪꯗꯕꯅꯤꯅ ꯃꯪꯗ ꯎꯋꯦ ꯍꯥꯏꯕ ꯇꯥꯔꯦ
ꯅꯪ ꯅꯍꯥꯟ ꯕꯣꯜ ꯉꯝꯗꯕꯒꯤ ꯆꯩ ꯆꯥꯛꯀꯦ ꯍꯥꯏꯅꯤ ꯃꯥꯟꯕꯤ ꯑꯃꯅ ꯍꯥꯏꯔꯝꯅꯤ
ꯑꯩꯔꯣ
ꯍꯣꯏ
ꯑꯩ
ꯑꯧ
ꯌꯥꯔꯦꯍꯦ ꯃꯣꯏ ꯉꯝꯗ꯭ꯔꯒ ꯆꯥꯛ ꯆꯥꯛ ꯆꯥꯛꯇꯤ ꯔꯦꯅꯦꯜꯗꯣ ꯁꯤꯒꯦꯔꯥ ꯉꯝꯒꯦꯔꯥ